ꯇꯥꯕ꯭ꯔꯣ ꯇꯕ꯭ꯔꯣ ꯑꯣ ꯀꯥꯏ ꯂꯩꯅꯣ
ꯍꯁꯇꯦ ꯑꯗꯨꯗꯂ ꯏꯗ
ꯍꯣꯁꯇꯦꯜ ꯍꯣꯁꯇꯦꯜ ꯅꯝꯕꯔ ꯀꯌꯥꯗ
ꯁꯤ ꯅꯝꯕꯔ ꯋꯥꯟ ꯋꯥꯟꯗ ꯂꯩ
ꯑꯣ ꯍꯣꯁꯇꯦꯜ ꯅꯝꯕꯔ ꯋꯥꯟ ꯑꯃ ꯀꯩꯅꯣꯒꯤꯗ ꯆꯥꯛ ꯆꯥꯔꯦꯗ ꯑꯩꯁꯨ ꯍꯣꯁꯇꯦꯜꯗ ꯆꯥꯔ ꯍꯜꯂꯛꯑꯃꯤꯅꯦ ꯑꯩꯁꯨ ꯂꯥꯑꯝꯃꯦ ꯍꯣꯁꯇꯦꯜꯗ
ꯎꯝ ꯀꯩꯗꯪ ꯆꯥꯔꯛꯑꯕ
ꯃꯣꯏꯒꯤ ꯎꯠꯇꯤ ꯊꯣꯡꯍꯧꯋꯦꯅ ꯆꯥꯊꯣꯛꯂꯛꯑꯦ
ꯎꯝ ꯑ ꯑꯩꯁꯨ ꯑꯩꯁꯨ ꯆꯥꯔꯛꯇ꯭ꯔꯤ ꯆꯥꯎꯁꯤꯅ ꯈꯪꯗꯦ
ꯃꯣꯏ ꯀꯩꯅꯣ ꯇꯧꯍꯧꯕꯅꯦ ꯎꯇꯤ ꯊꯣꯡꯍꯧꯕꯅꯦ ꯆꯥꯊꯣꯛꯎ ꯀꯩꯅꯣ ꯑꯗꯨꯛꯇꯤ ꯍꯥꯎꯕꯅꯤ ꯂꯩꯕꯨ ꯂꯩꯔꯝꯈꯤꯗ꯭ꯔꯥ ꯈꯪꯗꯦ ꯃꯣꯏ ꯊꯦꯡꯕꯗꯨꯗ ꯆꯥꯛꯇꯤ ꯊꯨ ꯊꯨꯅ ꯂꯣꯏꯕꯅꯤ ꯎꯝ
ꯇꯥꯛꯃꯤꯟꯅꯕ ꯑꯃ ꯑꯅꯣꯏꯕꯗꯣ ꯃꯉꯥꯟꯜꯗꯣ
ꯑꯣ ꯈꯥꯏ ꯈꯥꯏ
ꯃꯥ ꯉꯥꯏꯅꯕꯗ ꯁꯤꯗꯣꯔꯔꯛꯦ
ꯎꯝ ꯑꯦ ꯃꯣꯏ ꯃꯟ ꯑꯥ ꯀꯥꯏ ꯆꯠꯂꯣꯏꯏꯅꯣ ꯎꯝ
ꯑꯌꯨꯛꯁꯤꯅ ꯄꯨꯡ ꯀꯩꯅꯣꯗ ꯇꯨꯝꯃꯅꯤ ꯄꯨꯡ ꯃꯔꯤꯗ ꯇꯨꯝꯃꯅꯤ ꯍꯧꯒꯠꯄꯅ ꯄꯨꯡ ꯕꯥꯔꯣ ꯄꯨꯡ ꯑꯃ ꯑꯅꯤ ꯑꯗꯨꯋꯥꯏ ꯍꯧꯒꯠꯂꯛꯑꯅꯤ
ꯑꯣ ꯀꯩꯅꯣꯗꯣ ꯃꯉꯥꯟꯗꯣ ꯑꯥ ꯀꯩꯅꯣ ꯃꯥ ꯅꯠꯇꯦ ꯑꯩ ꯍ ꯊꯦꯡ ꯊꯦꯡ ꯇꯣꯏ ꯕꯣꯜ ꯂꯦꯝꯒꯣꯏꯗꯕ ꯀꯩꯒꯤꯣ
ꯈꯪꯗꯦ ꯑꯗꯨꯝ ꯇꯨꯝꯕꯅꯤ ꯃꯥ ꯀꯃꯥꯏꯅ ꯇꯧꯅꯣꯪꯗꯤ
ꯑ ꯐꯠꯇꯤ ꯐꯠꯇꯕꯅꯦ ꯑꯁ
ꯆꯦꯟꯁꯤꯕꯨ ꯌꯥꯗꯦ ꯃꯁꯥꯅꯤꯅꯦ ꯀ
ꯑꯥ ꯃꯣꯏ ꯃꯌꯨꯝ ꯆꯠꯂꯨꯏꯌꯦ ꯅꯍꯥꯟ ꯅꯣꯡꯃꯥ
ꯑꯣ ꯆꯥꯎꯗ꯭ꯔꯣ ꯃꯣꯏ ꯃꯌꯨꯝꯗꯣ
ꯐꯣꯟ ꯂꯧꯈꯠ ꯑꯥ ꯆꯥꯎꯋꯦ ꯃꯣꯏꯁꯤ ꯊꯥꯏꯅꯒꯤ ꯀꯩꯅꯣ ꯇꯧꯕ ꯃꯥꯜꯂꯦ ꯂꯧ ꯌꯥꯝ ꯆꯥꯔꯝꯕ ꯃꯥꯜꯂꯦ ꯃꯣꯏ ꯏꯃꯨꯡꯗꯣ ꯍꯥꯏꯗꯤ ꯌꯨꯝ ꯈꯨꯁꯥ ꯀꯩꯀꯥꯗꯣ
ꯍꯣꯏ ꯂꯋꯥꯏꯗ ꯍꯥꯏꯔꯒ ꯌꯥꯝ ꯊꯤꯅ ꯂꯪꯉꯤ ꯎꯝ ꯂꯩꯌꯦꯟ
ꯎꯝ ꯍꯥꯏꯗꯤ ꯀꯩꯅꯣ ꯑꯣꯏꯅ ꯂꯩꯕꯗꯣ ꯑꯣꯏꯌꯦꯕ ꯃꯩꯁꯦ ꯍꯥꯏꯗꯤ ꯒꯦꯠꯀ ꯌꯥꯝ ꯆꯥꯎꯅ ꯄꯥꯜꯂꯒꯀꯣ
ꯆꯥꯎꯕꯅꯦ ꯃꯣꯏ ꯁꯨꯝ ꯅꯥꯀꯟꯒꯤ ꯂꯝꯗ ꯌꯥꯝ ꯆꯥꯎꯕꯅꯦ
ꯎꯝꯣ ꯅꯪ ꯈꯣꯏꯔꯥꯛꯄ ꯑꯃ ꯑꯣꯏꯕ꯭ꯔꯥ ꯀꯩꯅꯣꯝ ꯇꯧꯗꯣꯏꯅꯦ ꯅꯩ ꯁꯥꯥꯒꯩꯗꯣ ꯅꯁ ꯑꯗꯨꯗꯩ ꯌꯃꯥꯟꯅꯦ
ꯑꯦ ꯇꯅꯤꯁꯨꯖꯨ ꯈꯔꯄꯨꯝꯅ
ꯃꯥꯅꯦ ꯀꯌꯥꯝ ꯃꯥꯟꯅꯈꯤꯗꯕꯩ ꯋꯥꯅꯦ ꯑꯗ ꯑꯩꯅ ꯑꯁꯝ ꯀꯩꯅꯣꯗꯩ ꯑꯣꯏꯔꯅꯤ ꯑꯁꯦꯡꯋꯥꯥꯏꯗꯒꯤꯦ ꯑꯁꯣꯝ ꯀꯩꯅꯣ ꯑꯋꯥꯡ ꯁꯪ ꯍꯥꯏꯥꯏꯗꯣꯏꯅꯤꯅ
ꯑ
ꯑꯗꯨ ꯅꯣꯏꯔꯣꯝꯗ ꯀꯣꯏꯐꯝ ꯀꯩꯀꯥꯗꯨꯕꯨ ꯀꯃꯥꯏꯅ ꯇꯧꯒꯦ ꯍꯣꯝ ꯏꯁꯇꯦ ꯀꯩꯀꯥ ꯂꯩꯕꯗꯨꯕ ꯇꯠꯈ꯭ꯔꯦꯅꯦ ꯍꯜꯂꯣ ꯇꯥꯔꯤꯕꯣ ꯍꯂꯣ ꯔꯕꯤꯦꯟ ꯇꯥꯗ꯭ꯔꯕꯣ ꯅ ꯌꯥꯗ ꯃꯥꯜꯂꯤꯅꯦ